ꯎꯝ ꯇꯥꯕ
ꯎꯝ ꯇꯥꯏ
ꯈꯪꯍꯧꯗꯦ ꯍꯥꯏꯁꯦ
ꯋꯥꯔꯤ ꯅꯨꯡꯉꯥꯏꯃꯟꯈꯤꯗꯅ
ꯑꯩ ꯏꯟꯇ ꯑꯣꯏꯅ ꯁꯥꯔꯒ ꯑꯁꯨ ꯈꯣꯝ ꯈꯣꯝꯁꯤꯦ ꯌꯦꯡꯀꯥꯟꯗ ꯃꯨꯜꯂꯝꯃꯨ ꯍꯥꯏ
ꯍꯆ
ꯎꯝ ꯅꯪ ꯃꯅꯦ ꯀꯩꯅꯣ ꯍꯪꯉꯤꯕꯅꯤꯅꯤꯍꯦ ꯆꯟꯗꯟꯁꯨ ꯊꯤꯟꯕ꯭ꯔꯥ ꯍꯥꯏꯅ
ꯆꯟꯗꯟ ꯊꯤꯟꯗꯨꯅ ꯏꯅꯦꯅ ꯉꯁꯥꯏ ꯚꯤꯗꯤꯑꯣ ꯀꯣꯜ ꯇꯧꯕ ꯑꯁ
ꯎꯝ
ꯃꯌꯥ ꯃꯥꯜꯂꯦ
ꯑꯩꯩꯅ ꯃꯥꯅꯦ ꯑꯩꯅ ꯀꯔꯖꯜꯁꯨ ꯌꯦꯛꯁꯟꯕ ꯕꯤꯟꯗꯤꯁꯨ ꯅꯞꯊꯟꯕ ꯑꯗꯨꯒꯤ
ꯕꯤꯟꯗꯤꯗꯨꯅꯤ ꯍꯥꯏꯁꯦ ꯑꯩꯅ ꯆꯟꯗꯟꯅ ꯑꯩꯅ ꯆꯥꯎꯥꯎꯕꯒꯤꯅꯤ
ꯎꯝ ꯟꯗꯤ ꯂꯝꯃꯦ
ꯕꯤꯗꯤꯅ ꯄꯁ ꯀꯩꯒꯤꯅꯣ
ꯏꯁꯇꯥꯥꯏꯜꯅꯤꯗ ꯑꯩ ꯈꯪꯗꯦ ꯃꯔꯝ
ꯅꯠꯇꯦꯗ ꯅꯣꯏꯒꯤ ꯑꯣꯖꯥꯁꯤꯡꯅ ꯅꯞꯄ ꯅꯄꯛꯂꯣ ꯍꯥꯏꯕꯔꯕ
ꯍꯥꯗ ꯍꯥꯏꯗ ꯀ ꯩ ꯌꯥꯌꯦ ꯍꯥꯏ ꯀꯕꯗꯤ ꯐ ꯃ ꯀꯞ ꯀꯦꯔ ꯑꯣꯍꯌꯦ
ꯐꯦꯁꯔ ꯅꯅꯦ ꯍꯥꯏ ꯐꯖꯅ ꯀꯦꯔ ꯂꯥꯛꯑꯒ ꯊꯕꯛ ꯁꯨ ꯍꯩꯇꯗꯤ ꯎꯝ ꯅꯨꯡꯉꯥꯏꯅꯤ
ꯉꯅꯨꯡꯁꯥꯒꯤ ꯌꯥꯝ ꯐꯖꯔꯦ ꯍꯥꯏꯔꯒꯦ ꯂꯁ ꯑꯣꯊꯖꯔꯗꯤ
ꯑꯁ ꯆꯥꯔꯤꯅꯤꯗ ꯅꯨꯡꯇꯤꯒꯤ ꯃꯊꯊꯧ ꯇꯥꯗꯦ ꯑꯗꯨꯝ ꯍꯤ ꯍꯤ ꯍꯤꯟꯗꯣꯛꯑꯒ ꯑꯗꯨꯝ ꯂꯩꯔꯦ
ꯎꯝ ꯑꯗꯨ ꯑꯗꯨ ꯃꯒꯦ ꯀꯔꯝꯕꯂ ꯑꯣꯅꯤꯡꯒ ꯍꯥꯏꯅꯤ
ꯑꯦ ꯍꯤꯟꯗꯤ ꯉꯥꯡꯉꯛꯑꯦ ꯑꯦ ꯑꯩ ꯅꯔꯣꯟ ꯈꯪꯗꯦ
ꯑꯗꯨꯗꯤ ꯆꯩꯔꯁꯨ ꯁꯥꯎ ꯉꯥꯏ ꯂꯩꯇꯦꯗꯅ
ꯃꯔꯛ ꯃꯔꯛ ꯍꯥꯏꯗꯤ ꯑꯩꯈꯣꯏꯒꯤ ꯃꯄꯨꯗꯨꯗꯤ ꯈꯪꯉꯦ
ꯑꯥ
ꯆꯩꯕ ꯃꯤꯗꯨꯗꯤ ꯏꯪꯂꯤꯁ ꯈꯪꯉꯦꯅ ꯎꯄꯥꯏ ꯂꯩꯇꯦ
ꯑꯥ
ꯃꯆꯥ ꯃꯁꯨꯁꯤꯡꯗꯣ ꯈꯪꯗꯕ
ꯎꯝ ꯑꯗꯨꯗꯤ ꯅꯪ ꯈꯪꯅꯕꯗꯤ ꯂꯩꯕ ꯅꯠꯇ꯭ꯔꯣ ꯎ ꯃꯐꯝꯐꯝꯗ
ꯑꯩ ꯊꯕꯛ ꯇꯣꯉꯥꯜꯂꯦ ꯍꯟꯗꯛ ꯍꯥꯏꯗꯤ ꯀꯝꯄꯅꯤꯗꯤ ꯃꯥꯟꯅꯩꯑꯕ ꯑꯗꯨꯣ ꯑꯥꯎꯠꯂꯦꯠꯇꯣ ꯃꯥꯟꯅꯗ꯭ꯔꯕ
ꯑꯣ ꯑꯗꯨꯗꯤ ꯃꯊꯟꯇ ꯆꯠꯂꯤꯕꯅꯦ ꯍꯥꯏꯕ
ꯏꯊꯟꯗ ꯂꯩꯔꯦ ꯍꯧꯖꯤꯛ ꯍꯣꯡ ꯇꯣꯛꯑꯕ
ꯍꯣꯏꯅꯦ ꯃꯐꯝ ꯃꯐꯝꯗꯨꯗ ꯅꯪꯒ ꯈꯪꯅꯕ ꯑꯝꯐꯥ ꯂꯩꯇ꯭ꯔꯦ ꯍꯥꯏꯕ ꯋꯥꯅꯦꯕ
ꯑꯩꯇ꯭ꯔꯦ
ꯅꯨꯡꯉꯥꯏꯕ꯭ꯔꯣ
ꯅꯨꯡꯉꯥꯏ ꯇꯔ ꯝ ꯄꯩꯁꯥꯒꯤꯅꯤꯅ ꯑꯗꯨꯝ ꯆꯠꯂꯤꯅꯦ
ꯌꯥꯝ ꯐꯩꯅꯦ ꯑꯗꯥꯞ ꯇꯧꯕ ꯍꯩꯔꯗꯤ
ꯅꯨꯄꯤꯗꯣ ꯅꯍꯥꯟ ꯑꯩꯈꯣꯏꯗ ꯅꯨꯄꯤꯗꯣ ꯏꯊꯟꯗꯅꯦꯕꯀꯣ
ꯎꯝ
ꯍꯥꯏꯗꯤ ꯑꯗꯨꯒꯤ ꯑꯩꯅ ꯎꯝ ꯅꯨꯄꯥ ꯉꯥꯛꯇꯅꯦꯕ ꯅꯨꯄꯤ ꯑꯃ ꯄꯥꯎ ꯌꯥꯎꯗꯕ ꯑꯗꯨꯒꯤ ꯏꯃꯥꯟꯅꯕꯤ ꯑꯅꯤꯗꯣ ꯈꯥꯏꯅꯔꯕꯅꯦꯕ ꯅꯨꯄꯤ ꯑꯅꯤ ꯊꯝꯕ ꯌꯥꯗꯦꯅ
ꯍ ꯑꯦ ꯀꯩꯒꯤ ꯅꯨꯄꯤ ꯊꯝꯕ ꯌꯥꯗꯦ ꯍꯥꯏꯔꯤꯗꯤ
ꯑꯩꯈꯣꯏꯗꯤ ꯊꯕꯛ ꯁꯨꯅꯕ ꯅꯠꯇꯦꯗꯅ
ꯑꯣ ꯀꯥꯎꯟꯇꯔꯒꯤ
ꯑꯧ ꯀꯥꯎꯟꯇꯔꯒꯤꯅꯦꯕ ꯄꯣꯁꯇꯦꯖꯀꯤ ꯇꯥꯏꯞꯇ
ꯎꯝ ꯎꯝ ꯎꯝ
ꯑꯩ ꯀꯇꯥꯏꯦ ꯆ ꯄꯅꯦ ꯇꯦ ꯑꯅꯤ ꯊꯝꯕꯗꯣ ꯌꯥꯗꯕ ꯑꯗꯨꯒꯤ ꯑꯩꯅ ꯅꯨꯡꯉꯥꯏꯇꯦꯅ ꯏꯃꯥꯟꯅꯕꯤ ꯑꯃ ꯀꯧꯁꯜꯂꯦꯃꯛ ꯇꯣ ꯃꯥꯗꯤ ꯏꯁꯇꯋꯥꯔꯗ ꯊ ꯃ
ꯎ
ꯑꯣ ꯑꯩꯅ ꯅꯨꯡꯉꯥꯏꯇꯅ ꯑꯗꯨꯝ ꯃꯇꯦꯡ ꯄꯥꯡꯉꯤꯅꯦ ꯃꯥꯒꯤ ꯃꯤ ꯂꯥꯛꯈ꯭ꯔꯀꯥꯟꯗ ꯑꯗꯨꯝ ꯆꯪꯉꯒ
ꯃꯤ ꯂꯥꯛꯇ꯭ꯔꯗꯤ ꯏꯁꯇꯤꯋꯣꯔꯠꯁꯤꯡꯅ ꯍꯦꯟꯅ ꯅꯨꯡꯉꯥꯏꯕꯅꯤꯗ
ꯎꯝ
ꯍꯥꯏꯗꯤ ꯅꯣꯏꯒꯤ ꯔꯦꯁꯇꯨꯔꯦꯟꯗꯨꯣ ꯈꯔ ꯋꯥꯡ ꯀꯩꯅꯣ ꯍꯥꯏ ꯀ꯭ꯂꯥꯁ ꯑꯣꯏꯔꯗꯤꯀꯣ
ꯎꯝ
ꯊꯕꯛꯁꯨ ꯌꯥꯝꯃꯝꯃꯣꯏꯕ
ꯎꯝ ꯑꯣ ꯃꯥ ꯃꯥꯒꯤ ꯊꯕꯛ ꯊꯕꯛ ꯂꯣꯏ ꯂꯩꯌꯦ
ꯍꯥꯏꯗꯤ ꯃꯊꯊꯧ ꯃꯊꯧ ꯂꯣꯏ ꯂꯩꯕꯅꯤꯅ
ꯎꯝ
ꯃꯤ ꯑꯃꯒꯤ ꯊꯕꯛꯁꯤ ꯑꯩꯈꯣꯏꯅ ꯁꯨꯔꯣꯏꯕ
ꯑꯩꯒꯤ ꯀꯣꯟ ꯐꯥꯎ ꯁꯨꯡ ꯐꯦꯡ ꯐꯦꯡꯗ꯭ꯔꯦ ꯑꯩ ꯁꯤꯗ ꯂꯥꯛꯄꯒꯤ
ꯐꯥꯎꯁꯥꯏꯔꯣ
ꯑ ꯐꯥꯎ ꯁꯔꯦ ꯀꯥꯡ ꯀꯔ
ꯁꯨ ꯐꯦꯡ ꯐꯦꯡꯗꯦ ꯍꯥꯏꯔꯒꯗꯤ ꯏꯁꯄꯣꯞ ꯄ꯭ꯂꯦ ꯆꯥꯔꯝꯃꯗꯤ ꯎꯝ
ꯀꯩꯅꯣꯅꯦ ꯄ꯭ꯂꯦꯠꯇ ꯆꯥꯗ꯭ꯔꯅꯤ ꯀꯥꯏꯗ ꯆꯥꯗꯣꯏꯅꯣ
ꯍꯣꯏꯅꯦ ꯄ꯭ꯂꯦ ꯐꯁꯨ ꯐ ꯐꯦ ꯗꯤꯁꯄ꯭ꯂꯣ ꯄ꯭ꯂꯦꯇꯂ ꯆꯥꯔꯅꯤ
ꯇꯃꯤꯉꯕꯣ
ꯅꯪ ꯐꯣꯟ ꯇꯧꯕ ꯂꯣꯏꯔ ꯇꯨꯝꯃꯅꯦ
ꯑꯅꯤ ꯑꯅꯤꯗꯤ ꯋꯥꯂꯤ ꯂꯤꯗ ꯇꯔꯥ ꯃꯉꯥ ꯁꯨꯗꯣꯏꯅꯦꯕ
ꯑꯗꯨ ꯍꯥꯏꯒꯅꯣ ꯍꯥꯏꯕꯅꯦꯀꯣ ꯅꯪ ꯍꯥꯏꯗꯣꯛꯏꯗ
ꯑꯩ ꯍꯥꯏꯔꯤꯁꯤꯗꯤ ꯑꯇꯣꯞꯄꯒꯤꯅꯤ
ꯑꯣ ꯅꯪꯅꯩꯅ ꯌꯨꯝꯗꯒꯤ ꯏꯝꯐꯥꯜ ꯂꯥꯛꯇꯣꯏꯗ ꯅꯨꯃꯤꯠ ꯋꯥ
ꯅꯦꯋꯛ ꯐꯃꯅꯁꯨ ꯐꯠꯇꯦꯗ ꯇꯨꯖꯤꯇ ꯋꯥꯔꯤ ꯋꯥꯔꯤ ꯁꯥꯕꯅꯄꯥꯏ
ꯎꯝ ꯑꯗꯨꯅꯦ ꯑꯩ ꯒ꯭ꯌꯥꯟ ꯇꯥꯔꯦ ꯍꯧꯖꯤꯛ ꯍꯥꯏꯗꯤ ꯐꯪꯉꯦ ꯍꯧꯖꯤꯛꯀꯤꯗꯨꯗꯤ
ꯖꯤꯌꯣꯔꯣ
ꯖꯤꯌꯣ ꯆꯤꯡꯗ ꯂꯩꯕ
ꯑꯩꯒꯤꯗꯤ ꯑꯦꯇꯅꯤ
ꯕꯨꯗꯥ ꯕꯨꯗꯥꯁꯤꯟ ꯂꯩ ꯏꯕ꯭ꯔꯣ ꯣꯗꯥꯁꯤꯟ
ꯑꯁ ꯑꯗꯨ ꯐꯥꯒꯤꯁꯨ ꯐꯥꯒꯤ ꯅꯪꯉꯣꯟꯗ ꯄꯥꯁꯄꯣꯔꯠ ꯂꯩꯕ꯭ꯔꯥ
ꯄꯥꯁꯄꯣꯔꯠ ꯍꯥꯏꯗꯤ ꯀꯔꯝꯕ ꯄꯥꯁꯄꯣꯔꯠꯅꯣ ꯑꯩꯒꯤꯔꯣ
ꯄꯥꯁꯄꯣꯔꯠ ꯍꯥꯏꯗꯤ ꯐꯣꯇꯣ ꯅꯠꯇꯕ ꯀꯩꯅꯣ ꯅꯪꯒꯤ ꯑꯥꯏ ꯗꯤ ꯄꯥꯁꯄꯣꯔꯠ ꯁꯥꯕꯖꯥꯇ ꯂꯩꯕ꯭ꯔꯔꯕ ꯄꯥꯁꯄꯣꯠ ꯍꯥꯏꯗꯤ ꯀꯩꯅꯣꯅꯦ ꯚꯤꯖꯥꯒꯤ ꯇꯥꯏꯞꯇ
ꯏꯇꯤꯍꯥꯁ
ꯎꯝ ꯑꯗꯨ ꯊꯕꯛ ꯊꯤꯕ ꯃꯇꯝꯗ ꯀꯩꯅꯣ ꯑꯦꯚꯦꯁꯟꯒꯨꯝꯕ ꯆꯪꯒꯗꯤ ꯀꯣ ꯑꯗꯨꯒꯕ ꯅꯤꯕꯅꯦꯕ
ꯎꯝ
ꯅꯪ ꯑꯗꯨ ꯇꯣꯛꯑꯒꯦ ꯍꯥꯏꯔꯒꯗꯤ ꯑꯦꯚꯦꯁꯟꯗꯁꯨ ꯆꯪꯕ ꯌꯥꯏꯅ
ꯎꯝ ꯌꯦ
ꯅꯪ ꯄꯥꯝꯗ꯭ꯔꯣ
ꯄꯥꯝꯕꯗꯤ ꯄꯥꯝꯃꯦ ꯑꯗꯣ ꯑꯩ ꯐꯤꯠ ꯑꯣꯏꯗꯦꯗ
ꯑꯦ ꯀꯩꯒꯤ ꯐꯤꯠ ꯑꯣꯏꯗꯦ ꯍꯥꯏꯔꯗꯤ
ꯑꯣꯏꯗꯦ
ꯅꯪꯒꯤ ꯍꯥꯏ ꯑꯣ ꯐꯥꯏꯚ ꯄꯣꯏꯟ ꯐꯥꯏꯚ ꯅꯠꯇꯦ ꯐꯥꯏꯚ ꯄꯣꯏꯟ ꯐꯣꯔꯒꯨꯝꯕ ꯂꯩꯔꯝꯃꯅꯦ
ꯍꯄꯆ ꯑꯅꯤ ꯍꯥꯏ
ꯊ꯭ꯔꯤ ꯌꯧꯗꯦ
ꯎꯝ
ꯍ ꯍꯥꯏꯖꯗꯤꯕꯨꯣ ꯐꯥꯏꯚ ꯄꯟ ꯐꯥꯏꯚ ꯄꯣꯏꯟ ꯊꯔꯤ ꯍꯥ ꯐꯥꯏꯚ ꯄꯣꯏꯟ ꯐꯣꯔ ꯑꯗꯨꯒꯤ ꯆꯥꯡꯗꯅꯤ ꯂꯩꯔꯝꯒꯅꯤꯗ
ꯐꯥꯏꯚ ꯄꯣꯏꯟ ꯊ꯭ꯔꯤ ꯌꯧꯅꯕ ꯄꯣꯏꯟ ꯑꯅꯤ ꯋꯥꯠꯂꯦ
ꯑꯩꯁꯨ ꯁꯤ ꯑꯩ ꯅꯉꯣꯟꯗꯒꯤ ꯅꯦꯝꯕ꯭ꯔꯥ ꯋꯥꯡꯕ꯭ꯔꯥ ꯍꯥꯏꯕꯅꯦ ꯑꯃꯛ
ꯀꯌꯥꯅ
ꯅꯠꯇꯦꯗ ꯑꯩ ꯑꯩꯕꯨꯁꯨ ꯑꯗꯨꯝ ꯎꯔꯤꯕꯅꯤ ꯅꯪ ꯁꯨꯝ ꯒꯦꯁ ꯇꯧ ꯍꯥꯏꯕ ꯋꯥꯅꯤꯗ
ꯐꯥꯏꯚ ꯄꯣꯏꯟ ꯐꯣꯔ
ꯍꯥꯞ ꯐꯥꯏꯚ ꯄꯣꯏꯟ ꯐꯥꯏꯚ ꯐꯥꯏꯚ ꯌꯧꯗꯦ ꯐꯥꯏꯚ ꯄꯣꯏꯟ ꯐꯣꯔ ꯍꯥꯞ ꯑꯣꯅꯤ
ꯎꯝ
ꯑꯁ ꯅꯦꯝꯃꯒ ꯅꯣꯏꯊꯣꯛꯄꯅ ꯎꯪ ꯀꯣ ꯆꯛꯁꯦ
ꯅꯦꯝꯕꯕꯨ ꯍꯌꯦꯡꯋꯥꯏ ꯄꯩꯁꯥ ꯄꯥꯏꯔꯗꯤ ꯌꯥꯔ
ꯍꯣꯏꯅꯦ ꯄꯨꯛ ꯆꯥꯔꯔꯒ ꯍꯥ
ꯎꯝ ꯐꯤꯗꯤꯣꯒ꯭ꯔꯥ ꯕꯔꯗꯤ ꯆ
ꯄꯣꯛꯄꯨꯗꯤ ꯊꯣꯛꯑꯒ ꯂꯩꯔꯦꯅꯦ ꯑꯗꯨ ꯄꯩꯁꯥ ꯂꯥꯛꯇꯕꯒꯤꯅꯤ
ꯎꯝ
ꯑꯣꯔꯦꯟꯁ ꯐꯦꯁꯇꯤꯚꯦꯜꯁꯨ ꯑꯃꯨꯛꯀ ꯂꯥꯛꯀꯗꯧꯔꯦ ꯑꯗꯨ ꯅꯪ ꯅꯣꯕꯦꯝꯕꯔ ꯊꯥꯗ ꯂꯣꯏꯔꯒ ꯗꯤꯁꯦꯝꯕꯔ ꯐꯥꯔꯁꯠ ꯋꯤꯛ ꯑꯗꯥꯏꯗ ꯂꯥꯛꯇꯣꯏꯔꯣꯕ
ꯃꯥꯟꯅꯦ ꯎꯨꯝ
ꯑꯗꯨ ꯑꯣꯏꯔꯒꯗꯤ ꯂꯥꯛꯑꯣꯗꯅ ꯁꯤꯗ
ꯑꯦ ꯃꯅꯦ
ꯎꯨꯝ ꯇꯥꯗ꯭ꯔꯦ ꯑꯣꯖꯥ
ꯇꯥꯏꯌꯦ
ꯀꯩ ꯍꯥꯏꯔꯤꯕꯅꯣ ꯅꯪ ꯍꯥꯏꯗꯨꯕꯣ
ꯌꯦꯡꯉꯅꯤ ꯍꯥꯏꯕ ꯃꯇꯥꯡ ꯃꯇꯝꯒꯤ ꯃꯇꯨꯡ ꯏꯟꯅ ꯊꯣꯛꯂꯛꯀꯅꯤ ꯍꯥꯏꯕ
ꯎꯨꯝ ꯍꯣꯏꯅꯦ ꯉꯟꯅ ꯊꯣꯛꯂꯛꯑꯗꯤ ꯍꯥꯏꯕ ꯋꯥꯅꯤ ꯇꯥ
ꯊꯣꯛꯂꯛꯑꯗꯤ ꯉꯟꯅ ꯊꯣꯛꯂꯛꯑꯅꯤ ꯑꯩꯅ ꯃꯩꯇꯩꯂꯣꯟ ꯉꯥꯡꯕꯁꯦ ꯁꯦꯡꯕ꯭ꯔꯣ
ꯁꯤꯒꯤ ꯃꯩꯇꯩ ꯑꯁꯦꯡꯕꯗꯒꯤ ꯍꯦꯟꯅ ꯁꯦꯡꯈ꯭ꯔꯦ
ꯋꯥꯎ
ꯇ ꯇ ꯊꯣꯛꯄ ꯍꯩꯈꯔ꯭ꯦ ꯑꯩꯗꯤ ꯄꯈꯨꯝ ꯀꯨꯝꯕꯤꯕ ꯋꯥꯅꯤ
ꯍꯤ ꯎꯨꯝ ꯍ ꯍ ꯎꯨꯝ
ꯏꯅꯥꯎꯅꯨꯄꯥ ꯑꯃꯁꯨ ꯂꯩꯌꯦ ꯃꯥꯁꯤꯦꯢ ꯃꯤꯖꯣꯔꯥꯝꯗ ꯊꯕꯛ ꯁꯨꯕ
ꯎꯨꯝ
ꯑꯗꯣ ꯊꯕꯛ ꯁꯨꯕ ꯍꯥꯏꯁꯦ ꯃꯥꯗꯤ ꯖꯦ ꯁꯤ ꯕꯤ ꯗ꯭ꯔꯥꯏꯚꯔꯅꯦꯕꯀꯣ
ꯎꯨꯝ
ꯑꯁ ꯃꯥꯅ ꯃꯩꯇꯩꯂꯣꯟ ꯉꯥꯡꯉꯛꯄꯁꯤꯅ ꯒ꯭ꯌꯥꯟ ꯇꯥꯔꯦꯕꯅꯤ ꯍꯥꯏꯗꯤ ꯌꯥꯝ ꯁꯦꯡꯅ ꯉꯥꯡꯕꯖꯥꯠꯇꯣ ꯃꯔꯣꯟ ꯁꯨꯈꯣꯏ ꯈꯣꯏꯗꯦꯕ
ꯎꯨꯝ
ꯑꯁ ꯅꯁꯥꯒ ꯃꯥꯟꯅꯗ꯭ꯔꯦꯍꯦ ꯍꯥꯏꯕ ꯅꯣꯛꯄꯗ
ꯎ ꯍ ꯍ
ꯃꯌꯥꯁꯨ ꯇꯦꯛꯄꯅꯦꯕ ꯑꯗꯨ ꯅꯨꯄꯥꯗꯨ ꯀꯩꯅꯩꯅꯣ ꯏꯔꯣꯏꯕ ꯀꯥꯟꯗ ꯑꯥ ꯃꯊꯛꯇꯒꯤ ꯗꯥꯏꯞ ꯇꯧꯔꯛꯄꯗ ꯅꯨꯡꯗ ꯊꯣꯡꯕꯒꯤ ꯃꯌꯥꯖꯨ ꯇꯦꯛꯄꯅꯤ ꯃꯣꯏ
ꯑꯁ ꯌꯥꯝ ꯅꯨꯡꯉꯥꯏꯇꯦꯗ ꯍ ꯍ
ꯑꯗꯨꯒ ꯃꯤꯇꯩꯔꯣꯟꯗꯣ ꯐꯖꯅ ꯉꯥꯡꯉꯛꯄ ꯀꯥꯟꯗꯗꯤ ꯑꯁ ꯃꯁꯛꯇꯣ ꯌꯦꯡꯉ ꯅꯣꯛꯅꯤꯡꯕꯅꯤ
ꯎꯨꯝ
ꯅꯁꯛ ꯀ ꯃꯥꯅꯗꯦ ꯍꯦꯍꯦ
ꯍ ꯍꯨꯝꯝ
ꯍꯥꯏꯔꯨꯕꯗꯒꯤ ꯃꯥꯁꯨ ꯃꯠꯇ ꯃꯇꯥꯎ ꯂꯩꯇ꯭ꯔꯦ ꯍꯥꯏꯁꯤ
ꯎꯨꯝ
ꯎ ꯎꯨꯍ ꯎꯨꯍ ꯅꯃꯥꯟꯅꯕ ꯁꯤꯡꯗꯤ ꯅꯥꯏꯇꯤ ꯗꯨꯇꯤ ꯇꯥꯕ꯭ꯔ